ꯇꯥꯕ꯭ꯔꯣ ꯑꯣꯆꯥ ꯑꯦꯗꯣ ꯃꯤꯒ
ꯑꯩꯁꯦ ꯃꯦꯁꯀꯤ ꯆꯥꯛꯇꯣ ꯍꯥꯏꯐꯦꯠ ꯌꯦꯡꯁꯤꯜꯂꯨꯒꯦꯅ ꯀꯨꯝꯒꯦꯅ ꯇꯧꯔꯝꯕꯅꯦ
ꯑꯠꯆꯥ ꯑꯆꯥ ꯀꯩ ꯌꯦꯟꯖꯥꯡ ꯊꯣꯡꯍꯟꯈ꯭ꯔꯕ
ꯉꯁꯤꯗꯤ ꯉꯥ ꯇꯥꯏꯌꯦꯦ
ꯣꯏꯅꯤꯁꯇꯤ ꯔꯣꯁꯤꯖꯥ
ꯑ ꯉꯁꯤ ꯋꯥꯏ ꯅꯔꯁꯗꯦꯅꯦ
ꯑꯣ ꯁꯥꯔ ꯉꯥ ꯀꯤꯂꯣ ꯀꯌꯥ ꯂꯧꯔꯨꯔꯒꯦ
ꯉꯥꯗꯣ ꯀꯤꯂꯣ ꯑꯍꯨꯝ ꯃꯈꯥꯏ ꯑꯣꯏꯔꯝꯗꯧ ꯃꯥꯜꯂꯦ ꯃꯤ ꯌꯥꯝꯗ꯭ꯔꯦꯕꯀꯣ ꯍꯧꯖꯤꯛꯇꯣ ꯃꯤ ꯌꯥꯝ ꯆꯥꯗ꯭ꯔꯦ ꯑꯗꯨꯗꯨꯅ ꯀꯤꯂꯣ ꯑꯍꯨꯝ ꯃꯈꯥꯏ ꯂꯧꯔꯨꯔꯦ
ꯍꯋꯥꯏ ꯊꯣꯡꯕ ꯑꯃꯒ ꯉꯥ ꯊꯣꯡꯕ ꯑꯃꯒ ꯑꯗꯨꯝ ꯄꯤꯗꯣꯏ ꯅꯠꯇ꯭ꯔꯣ
ꯑ ꯍꯋꯥꯏ ꯊꯣꯡꯉꯣ ꯑꯃ ꯉꯥ ꯊꯣꯡꯉꯣ ꯑꯃ ꯄꯤꯗꯣꯏꯅꯦ
ꯑꯠꯆꯥ ꯑꯆꯥ ꯑꯗꯨꯗꯤ ꯁꯨꯝ ꯂꯩꯔꯝꯃꯤ ꯅꯨꯡꯗꯥꯡ ꯋꯥꯏꯔꯝꯒꯤ ꯁꯨꯝ ꯏꯖ ꯊꯨꯝ ꯃꯥꯏꯊꯖꯔꯒ ꯑꯪꯆ ꯂꯉꯥ ꯃꯦꯁꯥ
ꯑꯣ ꯅꯪ ꯑꯣ ꯅꯪꯗꯤ ꯁꯥꯟꯅꯕꯒ ꯆꯠꯇ꯭ꯔꯕꯣ
ꯁꯥꯟꯅꯕꯁꯦ ꯍꯧꯖꯤꯛꯁꯦ ꯁꯥꯟꯅꯕ ꯌꯥꯗ꯭ꯔꯤꯌꯦ ꯑꯩ ꯄꯣꯊꯥꯔꯤꯌꯦ ꯑꯗꯒꯤ ꯊꯥ ꯃꯨꯛꯇꯤ ꯑꯩ ꯁꯨꯃꯥꯏꯅ ꯑꯥ ꯅꯥꯔ ꯂꯩꯕꯤꯗꯧꯔꯤꯒꯦ ꯑꯥ ꯍꯣꯏ ꯍꯣꯏ
ꯑ ꯑꯗꯨ ꯍꯥꯏꯔꯦꯉꯣ ꯑꯩꯁꯨ ꯈ꯭ꯋꯥꯡ ꯑꯗꯨꯝ ꯅꯥꯔ ꯂꯩꯔꯦꯝꯃꯦ
ꯑꯝꯇꯪ ꯅꯪ ꯄ꯭ꯔꯣꯛ ꯄꯣꯛ ꯆꯠꯄꯤꯗꯣ ꯑꯃ ꯃꯣꯏꯒꯤ ꯀꯩ ꯇꯧꯕꯩꯗꯣ
ꯑꯥ ꯅꯣꯏ ꯑꯗꯨ ꯑꯣꯏꯅ ꯀꯩꯅꯣ ꯇꯧꯅꯕꯗꯣ
ꯑꯣ ꯍꯣ ꯍꯣꯏ ꯑꯗꯣ ꯊꯦꯔꯥꯄꯤ ꯇꯧꯕꯗꯣ
ꯑꯥ
ꯑꯃꯨꯪ ꯑꯨꯛꯇꯪ ꯐꯠ ꯆꯠꯊꯣꯛꯎꯁꯨ ꯍꯥꯏꯗꯤ ꯀꯩꯅꯣ ꯍꯥꯏꯔꯀꯥꯟꯗ ꯍꯛꯆꯥꯡ ꯂꯣꯝꯁꯤꯜꯂꯛꯄꯒꯤ ꯨ ꯑꯅꯝꯕ ꯑꯣꯏꯌꯦꯕ ꯑꯩꯒꯤꯁꯦ ꯑꯗꯒꯤꯁꯨ ꯑꯃꯨꯛ ꯀꯔꯤ ꯇꯧꯔꯦ ꯍꯥꯏꯔ ꯀꯥꯟꯗ ꯑꯩꯈꯣꯏꯅ ꯀꯨꯏꯅ ꯂꯩꯁꯜꯂꯨꯕ ꯅꯥꯔ ꯀꯨꯏꯅ ꯂꯩꯁꯟꯕꯁꯦ ꯁꯥꯏꯇꯤꯀꯥꯅ ꯁꯥꯏꯇꯤꯀꯥꯅ ꯑꯃ ꯐꯣꯝ ꯑꯃ ꯇꯧꯋꯦꯕ ꯋꯥꯔꯤ ꯃꯔꯥꯡ ꯍꯥꯏꯁꯦ ꯂꯣꯏ ꯁꯣꯟꯊꯕꯤ ꯑꯗꯒꯤ ꯈꯨꯅꯤꯡ ꯈꯨꯌꯥ ꯅꯥꯕꯤ ꯈꯣꯠꯄꯤ ꯑꯗꯨꯗꯣ ꯊꯣꯏꯗꯣꯛꯄꯗꯤ ꯀꯩꯅꯣ ꯍꯥꯏꯔꯀꯥꯟꯗ ꯁꯤꯁꯦ ꯀꯩꯅꯣ ꯍꯥꯏꯗꯤ ꯑꯩꯈꯣꯏꯅ ꯑꯦꯛꯁꯔꯁꯥꯏꯁ ꯇꯧꯕꯗ ꯀꯥꯟꯗ ꯕꯣꯜ ꯁꯥꯟꯅꯕ ꯑꯣꯏꯔꯣꯩꯅ ꯑꯦꯅꯤ ꯄ꯭ꯂꯦ ꯑꯃ ꯁꯥꯟꯅꯕ ꯀꯥꯟꯗ ꯑꯦꯛꯁꯔꯁꯥꯏꯁ ꯃꯨꯜꯍꯧꯗꯕꯗꯣ
ꯑ ꯍꯛꯆꯥꯡ ꯍꯛꯆꯥꯡ ꯁꯥꯒꯠꯇꯕꯤꯗ ꯁꯥꯟꯅꯁꯤꯟꯈꯤꯕꯗꯣ
ꯍꯣꯏ ꯍꯣꯏ ꯍꯣꯏ
ꯑ ꯑꯗꯨꯅ ꯑꯣꯏꯗꯣꯏꯅꯤꯅꯦ ꯑꯩꯁꯨ ꯑꯩꯁꯨ ꯑꯨꯛꯇꯪ ꯈ꯭ꯋꯥꯡꯁꯦ ꯑꯝꯛꯇꯪ ꯌꯦꯡꯊꯣꯛꯎꯒꯦꯅ ꯈꯟꯕꯅꯦ
ꯑꯥ
ꯋꯥꯡꯤꯡꯗꯒꯤ ꯑꯃ ꯂꯩꯕꯗꯣ
ꯍꯣꯏ ꯍꯣꯏ
ꯑꯗꯨ ꯃꯥꯅ ꯃꯥꯒ ꯇꯧꯔꯒ ꯆꯠꯂꯒ ꯑꯝꯇꯪ ꯃꯣꯏꯒꯤ ꯑꯗꯨꯋꯥꯏꯗꯨꯁꯨ ꯑꯃ ꯂꯩ ꯃꯥꯜꯂꯦ ꯈ꯭ꯋꯥꯡ ꯆꯤꯡꯊꯣꯛꯄ ꯇꯧꯕ ꯑꯃ ꯑꯍꯩꯕ ꯑꯃ ꯂꯩ ꯃꯥꯜꯂꯦ ꯑ ꯑꯗꯨ ꯑꯝꯇꯪ ꯆꯠꯂꯨꯒꯦ ꯇꯧꯕꯅꯦ
ꯑꯣ ꯌꯥꯏ ꯀꯥꯏꯗ ꯑ ꯀꯩꯇꯧꯕ꯭ꯔꯣ ꯃꯦꯁꯇꯤ ꯃꯣꯏ ꯕꯨ ꯇꯥꯔꯤꯉꯩ ꯐꯖꯅ ꯂꯥꯛꯏꯕꯣ
ꯂꯥꯛꯑꯦ ꯂꯥꯛꯑꯦ ꯃꯣꯏ ꯃꯣꯏꯅ ꯊꯣꯡꯗꯗꯤ ꯀꯅꯥ ꯊꯣꯡꯉ ꯆꯥꯒꯅꯤ
ꯁꯤꯡ ꯁꯤꯡꯗ ꯊꯣꯡꯉꯤ ꯒ꯭ꯌꯥꯁꯇ ꯊꯣꯡꯉꯤꯔꯣ ꯅꯣꯏꯒꯤ ꯑꯃ ꯀꯩ ꯇꯧꯕꯗꯣ ꯅꯍꯥꯟ ꯑꯣ
ꯑꯣ ꯃꯃꯟꯗꯣ ꯑꯥ ꯌꯧꯋꯦ ꯑꯗꯨꯗꯨꯅ ꯅꯣꯡꯅ ꯐꯩꯌꯦꯅ
ꯂꯤꯁꯤꯡ ꯑꯃꯒ ꯆꯅꯤ ꯄꯤꯕꯅꯦ ꯁꯤꯩ ꯑꯥ
ꯅꯠꯇꯦ ꯁ꯭ꯋꯥꯏꯗꯗꯤ ꯂꯤꯁꯤꯡ ꯑꯃ ꯆꯅꯤ ꯄꯤꯗꯦꯅꯦ ꯂꯤꯁꯤꯡ ꯑꯅꯤ ꯑꯅꯤ ꯆꯥꯝꯃꯉꯥ ꯑꯗꯨꯨꯃꯥꯏ ꯍꯥꯏꯅꯤ
ꯀꯩꯅꯣ ꯍꯥꯏꯁꯤꯕꯣ ꯅꯣꯏ ꯍꯥꯟꯅꯒꯤ ꯕꯨꯛ ꯂꯩꯗꯥꯏꯅꯦ ꯍꯨꯝꯒꯤꯒꯨꯝꯕꯒꯩꯒꯨꯝꯕ ꯑꯣ
ꯀꯨꯝꯕꯩꯕꯨꯗꯤ ꯑꯗꯨꯒꯤ ꯌꯨꯝꯒꯤꯗꯨꯗꯤ ꯁꯤꯖꯤꯟꯅꯕ ꯌꯥꯔꯣꯏꯗꯕ ꯎꯝ ꯍꯥꯏꯗꯤ ꯌꯨꯝꯗꯁꯨ ꯊꯣꯡꯅꯝꯅꯤꯅꯀꯣ ꯑꯗꯨꯗꯨꯅ ꯐꯔ ꯌꯥꯝ ꯇꯥꯏꯌꯦꯕ
ꯑꯣ ꯖꯤꯔꯥ ꯑꯗꯣ ꯁꯤꯡ ꯍꯥꯏꯗꯤ ꯁꯨꯝ ꯀꯩ ꯍꯥꯏꯅꯤ ꯑꯩꯅ ꯁꯨꯝ ꯄ꯭ꯔꯣꯐꯤꯠ ꯍꯥꯏꯕꯗꯤ ꯊꯣꯛꯃ ꯂꯝ ꯊꯣꯛꯂꯛꯑꯕꯅꯤꯅ ꯄꯩꯁꯥꯁꯦ ꯇꯥꯟꯒꯦꯅ ꯂꯣꯏ ꯊꯣꯛꯂꯛꯑꯕꯅꯦꯕ ꯅꯠꯇ꯭ꯔꯥ ꯁꯤꯡꯕ ꯁꯤꯕ ꯑꯗꯨ ꯑꯗꯨꯝꯕꯗꯨꯗꯤ ꯂꯣꯏꯅ ꯑꯩꯈꯣꯏꯅ ꯊꯦꯡꯅꯔꯒꯦ ꯂꯥꯛꯑꯝꯅꯦꯕ ꯑꯗꯨꯕꯨ ꯁꯤꯡꯗ ꯊꯣꯡꯕꯒ ꯒ꯭ꯌꯥꯁꯀ ꯊꯣꯡꯕꯒꯁꯦ ꯀꯔꯝꯕꯅꯗꯤ ꯀꯥꯟꯅꯕ ꯍꯦꯟꯒꯦ ꯍꯥꯏꯕꯗꯤ ꯑꯩꯉꯣꯟꯗ ꯄ꯭ꯔꯣꯐꯤꯠ ꯂꯕ ꯑꯣꯏꯔꯣ ꯏꯟꯀꯝ ꯖꯦꯅꯦꯔꯦꯠ ꯂꯥꯛꯄ ꯃꯇꯝꯗ ꯀꯔꯤ ꯍꯥꯏꯅꯤ ꯀꯥꯟꯅꯕꯁꯤꯕꯨ
ꯀꯥꯟꯅꯕ ꯀꯥꯟꯅꯕ ꯍꯥꯏꯁꯦ ꯀꯥꯟꯅꯕ ꯍꯥꯏꯁꯦꯀꯣ ꯑꯗꯤ ꯎꯝ ꯀꯩꯅꯣꯗꯅ ꯍꯦꯟꯅ ꯐꯩꯌꯦ ꯒ꯭ꯌꯥꯁꯇꯅ ꯍꯦꯟꯅ ꯐꯩꯌꯦ ꯀꯩꯒꯤꯅꯣ ꯍꯥꯏꯀꯥꯟꯗ ꯃꯃꯥꯡ ꯃꯃꯥꯡꯗ ꯑꯩꯈꯣꯏꯅ ꯒ꯭ꯌꯥꯁ ꯊꯣꯡꯉꯝꯕꯗꯣ ꯂꯤꯁꯤꯡ ꯑꯃꯒ ꯆꯅꯤ ꯌꯥꯡꯈꯩꯗꯅꯦꯕ ꯑꯩꯈꯣꯏꯅ ꯂꯧꯔꯤꯁꯦ
ꯎꯝ
ꯑꯗꯣ ꯁꯤꯡꯁꯤꯗꯗꯤ ꯑꯩꯈꯣꯏꯒꯤ ꯃꯣꯟ ꯃ ꯃꯉꯥ ꯂꯧꯔꯛꯄꯁꯤꯗ ꯃꯣꯟ ꯃꯉꯥꯁꯦ ꯅꯨꯃꯤꯠ ꯇꯔꯥꯅꯤ ꯆꯠꯄ ꯌꯥꯎꯋꯤ ꯆꯠꯇꯕ ꯌꯥꯎꯋꯦꯕ
ꯑ
ꯑꯗꯨꯗꯨꯅ ꯃꯣꯟ ꯃꯉꯥꯁꯤꯗꯗꯤ ꯂꯨꯄꯥ ꯂꯤꯁꯤꯡ ꯑꯃꯒ ꯆꯅꯤ ꯄꯥꯟꯒ ꯌꯥꯡꯈꯩ ꯇꯥꯏ ꯑꯗꯨꯗ ꯃꯣꯏꯒꯤ ꯕꯔꯥ ꯊꯤꯟꯗꯣꯛ ꯊꯤꯟꯖꯤꯟꯒꯤ ꯂꯨꯄꯥ ꯆꯥꯝꯃ ꯌꯥꯡꯈꯩ ꯑꯃꯒ ꯍꯥꯞꯄꯒ ꯄꯨꯂꯞꯅ ꯂꯧꯔꯤꯁꯦ ꯂꯨꯄꯥ ꯂꯤꯁꯤꯡ ꯑꯅꯤꯗꯅꯦꯕꯀꯣ
ꯆꯥ
ꯑꯗꯨꯗꯨꯅ ꯑꯗꯨꯗꯨꯅ ꯀꯩ ꯍꯥꯏꯅꯤ ꯀꯩꯅꯣꯁꯦ ꯅꯨꯡꯉꯥꯏꯇꯕ ꯍꯥꯏꯇꯥꯔꯦ ꯒ꯭ꯌꯥꯁꯁꯦ ꯍꯧꯖꯤꯛ ꯂꯤꯁꯤꯡ ꯑꯅꯤꯒ ꯆꯥꯝꯃꯉꯥꯐꯧꯅꯦꯕ ꯄꯤꯔꯤꯁꯦ ꯑꯗꯣ ꯊꯥ ꯑꯝꯗꯗꯤ ꯑꯥ ꯑꯅꯤꯒ ꯑꯗꯣ ꯊꯥ ꯑꯝꯗꯗꯤ ꯒ꯭ꯌꯥꯁꯁꯦ ꯃꯔꯤꯅꯦꯕ ꯂꯥꯛꯏꯁꯦ ꯃꯔꯤ
ꯍꯣꯏ
ꯅ ꯃꯔꯤ ꯈꯤꯇꯪ ꯍꯦꯜꯂꯒ ꯃꯉꯥ ꯍꯥꯏꯇꯥꯔꯦꯅꯦꯀꯣ
ꯑꯥ
ꯑꯗꯨꯗꯨꯅ ꯎꯝ ꯄꯩꯁꯥꯗꯣ ꯑꯥ ꯌꯧꯈꯤꯕ ꯍꯥꯏꯇꯥꯔꯦ ꯑꯗꯨꯗꯨꯅ ꯑꯃꯨꯛ ꯑꯗꯨ ꯑꯗꯨꯗꯨꯅ ꯁꯤꯡꯁꯤꯅ ꯑꯃꯨꯛ ꯐꯔꯦꯅ ꯁꯤꯡꯁꯤ ꯑꯣꯏꯅ ꯂꯧꯔꯒ ꯇꯧꯕꯅꯦ ꯑ ꯑꯁ ꯑꯩꯩꯒꯥꯁꯤꯡꯁꯤꯁꯨ ꯑ ꯍꯞꯇꯥ ꯑꯃ ꯌꯧꯗꯗ
ꯑꯣ ꯑꯗꯨꯗꯤ ꯀꯥꯟꯅꯩꯗ ꯑꯃꯗꯨꯅ ꯇꯧꯕꯗꯨꯅ ꯐꯩꯗ ꯊꯣꯛꯂꯛꯑꯕꯅꯤꯅ ꯈꯤꯇꯪꯁꯨ ꯂꯦꯝꯗ ꯌꯥꯗꯦ ꯅꯠꯇ꯭ꯔꯣ
ꯃꯥꯅꯦ ꯃꯥꯅꯦ ꯍꯥꯏꯗꯤ ꯍꯧꯖꯤꯛ ꯍꯧꯖꯤꯛꯀꯤ ꯃꯇꯝꯁꯤꯗꯗꯤ ꯁꯤꯡꯁꯤꯅ ꯐꯔꯦ ꯑꯗꯨꯗꯨꯅ ꯁꯤꯡ ꯑꯣꯏꯅ ꯇꯧꯔꯦꯕ ꯍꯣꯁꯇꯦꯜ ꯁꯤꯡ ꯂꯧꯔꯤꯕ ꯁꯤꯡ ꯂꯧꯔꯤꯕ ꯍꯣꯁꯇꯦꯜꯁꯦ ꯌꯥꯝꯃꯦꯕꯀꯣ ꯌꯥꯝꯃꯦ ꯍꯥꯏꯗꯤ ꯁꯤꯡꯗ ꯊꯣꯡꯅꯩꯁꯦ ꯍꯣꯁꯇꯦꯜ ꯑꯍꯨꯝ ꯁꯨꯔꯦꯕ ꯅꯨꯄꯥꯒꯤ ꯈꯛꯇꯗ ꯅꯨꯄꯥꯒꯤ ꯃꯦꯖ ꯄꯤꯕꯗ
ꯍꯥꯥ ꯑꯣ
ꯑꯗꯨꯗ ꯁꯤꯡꯅ ꯐꯔꯦꯅ
ꯅꯣꯏꯒꯤ ꯊꯣꯡꯕ ꯈꯣꯠꯄ ꯑꯗꯨꯝ ꯆꯥꯛꯇꯤ ꯔꯥꯏꯁ ꯀꯨꯀꯔꯗ ꯊꯣꯡꯖꯈ꯭ꯔꯦ ꯑꯗꯒꯤ ꯏꯟꯁꯥꯡꯁꯤꯅ ꯁꯤꯡꯗ ꯊꯣꯡꯕ ꯀꯩꯁꯨ ꯊꯣꯏꯗꯣꯛꯅ ꯁꯤꯡꯒ ꯌꯥꯝ ꯆꯪꯉꯝꯗꯧꯗꯤ ꯃꯥꯟꯗꯦꯗ ꯍꯥꯏꯗꯤ ꯏꯁꯤꯡ ꯁꯥꯍꯜꯂ ꯊꯝꯃꯦ ꯑꯗꯩꯗꯤ ꯃꯩ ꯣꯡꯒ꯭ꯔꯣꯡꯒ꯭ꯔ ꯊꯥꯔꯒ ꯇꯧꯕ ꯑꯣꯏꯔꯒꯗꯤ ꯈꯪꯗꯦꯀꯣ ꯍꯥꯏ ꯀꯩꯁꯨ ꯁꯤꯡꯅ ꯊꯣꯡꯕꯁꯦ ꯀꯩꯁꯨ ꯌꯥꯝꯅ ꯆꯪꯗꯕꯅꯦꯕ ꯁꯤꯡꯁꯦ ꯅꯣꯏ ꯅꯣꯏꯅꯦ ꯍꯦꯛ ꯂꯣꯏꯁꯤꯜꯂꯛꯄꯩ ꯊꯣꯡꯕ ꯇꯥꯏꯅꯤꯡꯡꯗ ꯑꯥ
ꯑꯩꯈꯣꯏꯒꯤ ꯕꯥꯃꯣꯟꯁꯤꯡꯁꯤꯗꯤ ꯑꯩꯈꯣꯏꯒꯤ ꯎꯁꯣꯞ ꯍꯧꯕꯒꯤ ꯇꯥꯏꯞꯇ ꯁꯤꯡ ꯄꯨꯂꯞ ꯄꯨꯂꯞ ꯇꯧꯁꯟꯕꯤꯗ ꯇꯧꯋꯦꯕ
ꯑꯣ
ꯑꯣ ꯑꯩꯈꯣꯏꯅ ꯇꯧꯅꯨ ꯇꯧꯕꯅꯣꯅ ꯐꯅꯝꯂꯛ ꯍꯥꯏꯥꯏꯔꯦ ꯑꯗꯨꯁꯨ ꯂꯧꯗꯦ ꯑꯣ ꯀꯔꯤꯅꯣ ꯃꯣꯏꯅ ꯈꯜꯂꯤꯁꯦ ꯈꯪꯗ꯭ꯔꯦꯕꯣꯏ ꯁꯦꯡꯅ
ꯑꯣ ꯑꯁꯥ ꯑꯗꯣ ꯊꯣꯡ ꯑꯁꯨ ꯑꯩꯈꯣꯏꯒꯤ ꯃꯩ ꯁꯤꯡꯇꯨꯞ ꯇꯔꯨꯛ ꯇꯔꯦꯠꯅ ꯑꯗꯨꯝ ꯇꯔꯨꯛ ꯑꯃ ꯊꯥꯔꯦꯅ ꯈꯜꯂꯣ ꯑꯗꯨꯅ ꯍꯦꯟꯅ ꯆꯣꯡꯣꯡ ꯆꯥꯛꯀꯅꯤ ꯍꯥꯏꯕ ꯑꯗꯨ ꯑꯗꯨꯝ ꯈꯥꯡ ꯑꯃ ꯍꯧꯕꯁꯦ ꯑꯥ ꯎꯝ ꯍꯥꯏꯌꯣ
ꯑꯩꯈꯣꯏꯅ ꯀꯩꯅꯣꯁꯦ ꯀꯩꯅꯣ ꯈꯛꯇ ꯅꯠꯇꯦꯕ ꯎꯗꯣ ꯈꯛꯇ ꯅꯠꯇꯦꯕ ꯁꯤꯡꯁꯦ ꯑꯩꯈꯣꯏꯅ ꯄꯤꯔꯤꯁꯦ ꯋꯥꯁꯨ ꯀꯛꯑ ꯄꯤꯔꯤꯅꯦꯕ
ꯑꯣ
ꯁꯤꯐꯣꯛꯇꯗꯤ ꯃꯣꯏ ꯅꯨꯃꯤꯠ ꯇꯔꯥꯅꯤ ꯍꯦꯟꯟꯅ ꯆꯠꯍꯟꯕ ꯌꯥꯏꯑꯕ ꯍꯥꯏꯗꯤ ꯀꯩꯒꯤꯅꯣ ꯍꯥꯏꯀꯥꯟꯗ ꯆꯥꯛ ꯊꯣꯡꯕꯒꯤ ꯏꯁꯤꯡ ꯌꯥꯎꯕ ꯅꯠꯇꯦꯕ ꯆꯥꯛꯇꯤ ꯔꯥꯏꯁ ꯀꯨꯀꯔꯗ ꯊꯣꯡꯉꯤꯅꯦꯕ
ꯑꯣ
ꯑꯗꯨꯒ ꯏꯟꯖꯥꯡ ꯊꯣꯛꯄꯒꯤꯩ ꯈꯛꯇꯗꯗꯤ ꯃꯣꯏ ꯁꯤ ꯀꯩꯅꯣꯁꯦ ꯌꯥꯝ ꯁꯦꯞ ꯇꯧꯕ ꯌꯥꯏ ꯍꯥꯏꯕꯅꯤꯗ ꯑꯗꯨ ꯇꯧꯗꯦꯕ ꯑꯗꯨꯣ ꯍꯥꯏꯔꯨꯔꯁꯨ ꯌꯥꯗꯕ ꯇꯧꯔꯤꯁꯦ ꯍꯥꯏꯔꯨꯔꯦ ꯑꯁ ꯑꯩꯈꯣꯏꯁꯨ ꯅꯣꯏꯒꯤ ꯐꯅꯕꯅꯤ ꯁꯤꯜꯂꯤꯁꯦ ꯍꯌꯦꯦꯛꯇ ꯍꯥꯏꯔꯛꯄ ꯇꯧꯔꯤꯁꯦ
ꯑꯣ ꯑꯣ ꯑꯠꯆꯥ ꯍꯣ ꯐꯩꯌꯦ ꯑꯗꯨꯅ ꯁꯤꯡꯗꯨꯅ ꯐꯔꯦꯗ ꯊꯁꯤꯡꯗꯅ
ꯁꯤꯡꯅ ꯐꯔꯦ ꯑꯗꯨꯒꯤꯅꯤ ꯁꯤꯡꯅ
ꯑꯗꯨ ꯁꯤꯡꯗꯣ ꯑꯩ ꯍꯥꯏꯒꯦ ꯍꯌꯦꯡ ꯃꯣꯏ ꯁꯤꯡ ꯑꯈꯥꯏꯕ ꯅꯠꯇ꯭ꯔꯣ ꯅꯣꯏ ꯂꯧꯕꯗꯣ
ꯃꯥꯅꯦ ꯃꯥꯅꯦ
ꯑꯣ ꯈꯔ ꯄꯤꯛꯅ ꯈꯥꯏꯍꯜꯂꯣ ꯑꯗꯨꯅ ꯐꯔꯦ ꯍꯌꯦꯡꯒꯤ ꯀꯩꯅꯣ ꯍꯥꯏꯔꯀꯥꯟꯗ ꯁꯤꯡꯗꯣ ꯍꯩꯅ ꯊꯥꯔꯁꯨ ꯈꯣꯠꯂꯁꯨ ꯑꯗꯨꯝ ꯑꯃꯅꯤ ꯊꯥꯕꯗꯨꯗꯅ ꯑꯗꯨꯝ ꯌꯥꯅꯕ
ꯃꯥꯅꯦ ꯃꯥꯅꯦ ꯑ ꯑꯩꯅ ꯑ ꯑꯩꯈꯣꯏꯅꯁꯨ ꯍꯥꯏꯌꯦ ꯁꯤꯡꯗꯣ ꯑꯄꯤꯛ ꯑꯄꯤꯛꯄꯗꯣ ꯑꯣꯏꯅ ꯄꯨꯕꯤꯔꯛꯑꯣ ꯁꯤꯡ ꯑꯆ ꯑꯆꯧꯕꯗꯨ ꯁꯨꯡ ꯍꯥꯞꯄꯤꯔꯛꯀꯅꯣꯅ ꯍꯥꯏꯕꯅꯦ ꯑꯗꯣ ꯃꯣꯏꯅꯁꯨ ꯑꯗꯨꯝ ꯑꯄꯤ ꯑꯄꯤꯛꯄꯗꯨꯕꯨꯗꯤ ꯄꯨꯔꯛꯑꯦꯕꯀꯣ
ꯎꯝ
ꯑꯗꯨꯗ ꯑꯩꯈꯣꯏꯒꯤ ꯀꯥꯡꯕꯨꯨꯁꯤꯅ ꯒ꯭ꯌꯥꯟ ꯇꯥꯕ ꯍꯥꯏꯒꯗ꯭ꯔꯥ
ꯎꯝ
ꯈꯪꯗ꯭ꯔꯦ ꯇꯧ ꯌꯥꯗ꯭ꯔꯦ ꯃꯥ ꯁꯥꯏ
ꯑꯣ ꯀꯣꯟꯁꯤꯟꯕꯗꯤ ꯅꯣꯏ ꯄꯨꯂꯞ ꯍꯣꯟ ꯆꯟꯃꯤꯟꯅꯔꯦ
ꯎꯝ ꯍꯣꯟꯖꯃꯗꯤ ꯑꯗꯨꯝ ꯑꯩꯈꯣꯏ ꯑꯩꯈꯣꯏ ꯃꯔꯤꯃꯨꯛ ꯁꯨꯈ꯭ꯔꯗꯤ ꯑꯗꯨꯝ ꯌꯥꯔꯦꯗ ꯑꯅꯤꯔꯛ ꯑꯍꯨꯝꯂꯛ ꯍꯣꯟꯕꯗ ꯑꯗꯨꯝ ꯂꯣꯏꯌꯦꯕ
ꯑꯣ ꯁꯤꯡ ꯑꯈꯥꯏꯕ ꯅꯠꯇ꯭ꯔꯁꯨ ꯑꯃ ꯁꯤꯡ ꯃꯄꯨꯝ ꯃꯄꯨꯝ ꯑꯃ ꯂꯩꯕꯗꯣ ꯈꯪꯕ꯭ꯔꯥ ꯃꯆꯥꯗ ꯄꯤꯁꯛ ꯄꯤꯁꯛ ꯄꯤꯛꯑꯒ
ꯈꯪꯉꯤ ꯈꯪꯉꯦ ꯈꯪꯉꯦ ꯈꯪꯉꯦ ꯈꯪꯉꯦ
ꯑꯗꯣ ꯑꯗꯨꯝꯕꯁꯨ ꯑꯗꯨꯝ ꯀꯥꯟꯕꯨꯗꯤ ꯀꯥꯟꯅꯕꯅꯦ
ꯑ ꯑꯗꯨꯒꯨꯝꯕꯗꯨꯅ ꯑꯃꯨꯛ ꯑꯗꯨꯒꯨꯝꯕꯗꯣ ꯂꯩꯍꯧꯗꯦꯕꯀꯣ
ꯎꯝ
ꯃꯣꯏꯒꯤ ꯀꯩꯅꯣꯗꯨꯗꯗꯤ ꯑꯈꯥꯏꯕꯤ ꯉꯥꯛꯇꯅꯦꯕ ꯂꯩꯍꯧꯔꯤꯁꯦ
ꯑꯣ
ꯎꯝ
ꯑꯩꯈꯣꯏꯒꯤ ꯅꯍꯥꯟꯅ ꯑꯣꯛꯀ ꯁꯠꯀ ꯊꯣꯡ ꯅꯨꯃꯤꯠꯇꯣ ꯑꯗꯨ ꯊꯣꯡꯉꯤꯗꯣ ꯀꯨꯏꯗꯤ ꯀꯨꯏꯗ꯭ꯔꯣ ꯁꯥ ꯑꯃ ꯊꯣꯡꯕ ꯍꯥꯏꯁꯦ ꯀꯨꯏ ꯍꯋꯥꯏ ꯊꯣꯡꯕꯗꯩ ꯍꯦꯟꯅ ꯀꯨꯏꯔꯤꯅꯦꯕ ꯅꯠꯇ꯭ꯔꯥ
ꯀꯨꯏꯔꯤꯅꯤ ꯑꯗꯣ ꯀꯩꯁꯨꯝ ꯁꯤꯡꯗꯣ ꯀꯩꯁꯨꯝ ꯆꯪꯗ꯭ꯔꯤꯗꯨꯅꯦ ꯑꯗꯣ ꯗꯨꯃꯥꯏ ꯊꯣꯡꯕ ꯌꯥꯏ ꯍꯥꯏꯕꯅꯤꯗ
ꯑꯣ
ꯑꯗꯨ ꯇꯧꯗꯦꯕ ꯑꯗꯨꯃꯥꯏꯅ ꯇꯧꯗꯦꯕ ꯑꯩꯈꯣꯏꯅ ꯊꯣꯡꯕꯗꯁꯨ ꯑꯩꯈꯣꯏꯁꯨ ꯏꯟꯁꯥꯡ ꯑꯗꯨꯝ ꯊꯣꯡꯉꯤꯅꯦꯕ ꯃꯈꯥꯁꯤꯗ ꯑꯗꯣ ꯁꯤꯡꯁꯦ ꯍꯥꯏꯗꯤ ꯌꯥꯝ ꯂꯤꯛ ꯂꯤꯛ ꯁꯤꯖꯤꯟꯅꯩꯌꯦꯕ ꯑꯩꯈꯣꯏꯗꯤ ꯑꯗꯨ ꯃꯣꯏꯗꯤ ꯑꯗꯨ ꯇꯧꯗꯦ ꯄꯨꯜꯂꯞ ꯄꯨꯜꯂꯞ ꯏꯟꯁꯤꯜꯂꯒꯅꯦ ꯇꯧ ꯂꯩꯔꯝꯒꯅꯦꯕ ꯑꯗꯨ ꯋꯥꯗꯨ ꯋꯥꯗꯨ ꯑꯗꯨꯝ ꯊꯥꯔꯣꯗꯅ ꯋꯥ ꯃꯈꯣꯛ ꯑꯃꯈꯛꯀ ꯏꯟꯁꯤꯜꯂꯒ ꯇꯧ ꯂꯩꯔꯝꯕꯅꯦ ꯑꯗꯩꯗꯤ
ꯃꯣꯏ ꯃꯣꯏꯅ ꯍꯥꯏꯅ ꯀꯩꯅꯣꯒꯤ ꯀꯨꯀꯔꯒꯤ ꯃꯅꯥꯗꯣ ꯆꯥꯛꯊꯣꯛꯈꯤꯌꯦ ꯑꯗꯨꯗꯤ ꯀꯨꯀꯔ ꯃꯅꯥꯁꯦ ꯆꯥꯛꯊꯣꯛꯑꯗꯤ ꯅꯣꯏꯅ ꯏꯁꯀ꯭ꯔꯨ ꯗ꯭ꯔꯥꯏꯚꯔ ꯇꯧꯔ ꯂꯣꯏ ꯂꯩꯊꯣꯛꯄꯅꯦ ꯑꯗꯨ ꯊꯝꯖꯤꯟꯈ꯭ꯔꯦ ꯑꯗꯨꯐꯧꯗꯣ ꯑꯗꯨꯝ ꯁꯤꯡꯗꯨ ꯆꯥꯎ ꯆꯥꯎꯅ ꯊꯥꯖꯤꯜꯂꯛꯄ ꯍꯥꯏꯇꯥꯔꯦ ꯀꯔꯤ ꯍꯥꯏꯅꯣ ꯈꯪꯗ꯭ꯔꯦꯕ ꯑꯩ
ꯑꯗꯨꯝ ꯀꯩ ꯇꯧꯕꯅꯤꯅꯤ ꯃꯣꯏꯁꯨ ꯅꯨꯡꯉꯥꯏꯐꯝ ꯊꯤꯕꯅꯤꯅꯦ ꯂꯣꯏꯁꯐꯝ ꯊꯨꯅꯪ ꯉꯟꯅ ꯆꯠꯂꯗꯤ ꯐꯩꯗꯅ ꯀꯥꯏꯅ
ꯑꯗꯨ ꯃꯥꯅꯦ ꯃꯥꯅꯦ ꯃꯥꯅꯦ ꯃꯥꯅꯦ ꯑꯗꯨꯏꯅꯦ ꯑꯗꯨꯏꯅꯦ ꯁꯦꯡꯅ ꯍꯥꯏꯔꯕꯗ ꯑꯗꯨꯅꯤꯁꯦ ꯍꯥꯏꯗꯤ ꯁꯤꯗ ꯐꯖꯅ ꯊꯣꯡꯉꯒ ꯀꯩꯅꯣ ꯇꯧꯅꯤꯡꯗꯦꯕ ꯃꯣꯏ
ꯑꯆꯥ ꯁꯥꯎꯕꯁꯨ ꯌꯥꯕ ꯅꯠꯇꯤꯅꯦ ꯑꯗꯨꯗ ꯃꯣꯏꯅ ꯃꯨꯛ ꯑꯣꯟꯖꯜꯂꯛꯇꯣꯏ ꯏꯟꯖꯥꯡ ꯍꯥꯎꯍꯜꯂꯣꯏ ꯆꯦꯡ ꯆꯥꯛ ꯆꯪꯕ ꯍꯦꯜꯂꯛꯀꯅꯤ ꯆꯦꯡ ꯆꯥꯛ ꯃꯥꯡꯍꯜꯂꯛꯀꯅꯤ
ꯑꯦ ꯑꯗꯨꯃꯥꯏꯅ ꯇꯧ ꯌꯥꯕ ꯅꯠꯇꯦꯗ ꯍꯦꯛꯇ
ꯍꯣꯏ ꯍꯣꯏ ꯑꯗꯨꯅꯤ ꯐꯅꯕꯁꯨ ꯈꯔ ꯇꯧꯒꯗꯕꯅꯤ ꯉꯁꯤꯗꯤ ꯉꯥ ꯊꯣꯡꯕꯅꯤꯅ ꯃꯣꯏꯒꯤ ꯏꯁꯤꯡ ꯄꯤꯊꯛꯑꯣꯏꯗ꯭ꯔꯣ
ꯑ ꯄꯤꯊꯛꯇꯣꯏꯅꯦ ꯑꯗꯣ ꯃꯣꯏ ꯀꯩꯅꯣꯕꯨꯗꯤ ꯇꯧꯋꯦꯕꯀꯣ ꯍꯥꯗꯤ ꯆꯥꯛ ꯌꯦꯟꯁꯥꯡꯕꯨꯗꯤ ꯍꯥꯎꯔꯦ ꯍꯥꯎꯔꯦ ꯍꯥꯏꯁꯦ ꯀꯩꯒꯤꯅꯣ ꯍꯥꯏꯔꯀꯥꯟꯗ ꯒ꯭ꯌꯥꯁꯇ ꯊꯣꯡꯕꯒ ꯁꯤꯡꯗ ꯊꯣꯡꯕꯒꯗꯤ ꯑꯗꯨꯝ ꯃꯍꯥꯎꯗꯣ ꯈꯦꯠꯅꯩꯗꯅꯀꯣ ꯑꯗꯨꯗꯨꯅ ꯆꯥꯛ ꯌꯦꯟꯁꯥꯡꯕꯨꯗꯤ ꯍꯥꯎꯔꯦ ꯍꯥꯟꯅꯒꯤ ꯑꯗꯨꯃꯥꯏꯅꯗꯤ ꯇꯧꯗ꯭ꯔꯦ ꯑꯗꯣ ꯈꯪꯗꯦ ꯃꯆꯜꯁꯨ ꯁꯨꯅꯕꯅꯤ ꯑꯩꯈꯣꯏꯅ ꯄꯤꯔꯤꯁꯦ ꯃꯆꯜ ꯁꯨꯅꯕ ꯄꯤꯔꯁꯨ ꯃꯥꯟꯅꯩ ꯃꯥꯟꯅꯩ ꯑ ꯑꯗꯣ ꯌꯨꯝ ꯌꯧ ꯌꯨꯝ ꯗꯤ ꯌꯧꯕ ꯅꯠꯇꯦꯗ ꯀꯩꯒꯤꯅꯣ ꯍꯥꯏꯀꯥꯟꯗ ꯑꯩꯈꯣꯏꯅ ꯁꯦꯡꯅ ꯀꯩꯅꯣꯁꯦ ꯁꯦ ꯑ ꯅꯪꯁꯨ ꯍꯥꯟꯅ ꯄꯥꯏꯔꯝꯕꯅꯤꯅ ꯄꯨꯂꯞ ꯄꯥꯏꯃꯤꯟꯅꯔꯝꯃꯤꯗꯨꯅꯤ ꯈꯪꯉꯝꯅꯤ ꯃꯣꯏꯒꯤ ꯋꯥꯟ ꯃꯣꯏꯒꯤ ꯋꯥꯠꯇꯅꯕ ꯉꯥꯛꯇꯅꯦ ꯑꯩꯈꯣꯏꯅ ꯄꯤꯔꯤꯁꯦ ꯑꯗꯣ ꯑꯗꯨꯕꯨꯛꯇꯥ ꯑꯗꯨꯝ ꯌꯥꯗꯦ ꯍꯥꯏꯇꯥꯔꯦꯅꯦ
ꯑꯣ
ꯍꯩꯇꯥꯕꯩꯅꯤ ꯈꯪꯗꯦ ꯀꯩꯅꯤ ꯈꯪꯗꯦ
ꯑꯣ
ꯀꯣꯡ ꯉꯥꯎꯔꯦ ꯃꯣꯏ ꯇꯧꯔꯤꯁ
ꯇꯧꯔꯖꯅꯨ ꯇꯧꯔꯖꯅꯨ ꯐꯅꯕ ꯇꯧꯖꯔꯁ
ꯅꯪꯗꯤ ꯀꯩꯗꯧꯔꯝꯃꯤꯅꯣ
ꯑꯥ ꯁꯨꯝ ꯀꯩꯇꯧꯒꯦ ꯇꯧꯔꯤ ꯅꯨꯡꯗꯥꯡ ꯋꯥꯏꯔꯝ ꯌꯧꯁꯜꯂꯕꯅꯤꯅ ꯉꯍꯥꯛ ꯑꯁꯥꯏꯕꯣꯛ ꯊꯣꯛꯎꯁꯤꯔꯅ ꯇꯧꯔꯤ
ꯎꯝ ꯑꯣ ꯅꯣꯏ ꯑꯁꯥꯏꯕꯨꯛ ꯊꯣꯛꯑꯒ ꯀꯩꯅꯣꯝ ꯇꯧꯒꯦ ꯈꯟꯕ ꯃꯥꯜꯂꯤꯀꯣ
ꯎꯝ ꯕꯣꯜ ꯂꯩꯌꯦ ꯉꯁꯤꯗꯤ ꯕꯣꯟꯅꯦ ꯃꯩꯅꯦ ꯍꯧꯗ꯭ꯣꯏꯁꯦ ꯉꯁꯤ ꯕꯣꯟ ꯕꯣꯟ ꯃꯩ ꯍꯧꯔꯛꯇꯣꯏꯅꯦ ꯍꯧꯔꯛꯇꯣꯏꯅꯦ ꯑꯁꯦ
ꯎꯝ ꯉꯁꯤꯗꯤ ꯌꯦꯡꯕ ꯌꯥꯏ